ꯇꯥꯕ꯭ꯔꯣ ꯑꯥ
ꯀꯃꯥꯏꯅ ꯇꯧꯔꯤꯒꯦ ꯑ ꯑꯩꯁꯨ ꯅꯨꯡꯉꯥꯏꯔꯤ
ꯑ ꯀꯔꯤ ꯀꯔꯤ ꯊꯕꯛ ꯇꯩꯔ ꯂꯩꯒꯦ ꯍꯧꯖꯤꯛꯀꯥꯟꯗꯤ
ꯄꯅꯤ
ꯑ ꯀꯩ ꯀꯝꯄꯅꯤ
ꯁꯨꯝ ꯑꯩꯈꯣꯏ ꯀꯣꯁ ꯀꯣꯐꯦ ꯀꯨꯝꯕꯅꯦ
ꯑꯥ ꯑꯁ ꯑꯩꯈꯣꯏꯁꯨ ꯎꯝ ꯍꯧꯖꯤꯛ ꯀꯥꯟꯗꯤ ꯀ꯭ꯂꯥꯁ ꯆꯠꯊꯔꯒ ꯂꯩꯔꯤ
ꯀ꯭ꯂꯥꯁ
ꯍꯣꯏ ꯗꯤ ꯂꯥꯏꯔꯤꯛ ꯇꯝꯃꯤꯅꯤꯅ ꯎꯄꯥꯏ ꯂꯩꯇꯦ ꯀ꯭ꯂꯥꯁ ꯂꯥꯁꯠ
ꯇꯨꯋꯦꯜꯐ
ꯍꯣꯏ
ꯑꯣ ꯑꯗꯨꯝ ꯃꯅꯤꯄꯨꯔꯗ ꯂꯩꯕ ꯅꯠꯇ꯭ꯔ ꯃꯄꯥꯟꯗ ꯂꯩꯕ꯭ꯔꯥ
ꯏꯝꯐꯥꯜꯗ ꯑꯗꯨꯝ ꯂꯩꯌꯦ
ꯏꯝꯐꯥꯜꯗ ꯑꯣ ꯌꯥꯏ ꯆꯥꯛ ꯆꯥꯛ ꯆ ꯆꯅꯕ ꯂꯣꯏꯔꯕꯣ
ꯆꯥꯛ ꯆꯕ ꯂꯣꯏꯔꯦ ꯍꯣꯏ
ꯆꯥꯔꯕꯣ
ꯍꯣꯏ ꯆꯥꯔꯦ ꯀꯨꯏꯗ꯭ꯔꯥꯒ ꯑꯃꯨꯛꯀ ꯂꯥꯏꯔꯤꯛ ꯄꯥꯔꯅꯤ
ꯑꯣ ꯀꯩ ꯃꯊꯦꯜ ꯆꯥꯔꯤꯒꯦ
ꯉꯁꯤ ꯀꯣꯕꯤ ꯆꯥꯏ
ꯀꯣꯕꯤ ꯑꯣ ꯍꯥꯎꯔꯝꯅꯤ ꯐꯥꯔꯕꯤ
ꯈꯪꯗꯦ ꯀꯣꯕꯤꯁꯨ ꯍꯥꯎꯇꯦ ꯅꯥ ꯋꯥ
ꯊ ꯃꯗꯤ ꯍꯥꯥꯎꯅꯦ
ꯍꯥꯎ ꯐꯥ ꯀꯣꯕꯤꯒꯤꯗ
ꯑꯣ ꯑꯩꯗꯤ ꯁꯣ ꯁꯣꯝꯗ ꯒꯥꯔꯤ ꯊꯧꯔꯒ ꯂꯩꯔꯤ ꯁꯣꯝꯗ ꯊꯕꯛꯇꯛꯇꯤ ꯈꯔ ꯍꯟ ꯑꯗꯨ ꯑꯦꯛꯒ꯭ꯔꯥꯎꯟ ꯇꯥꯍ ꯄꯩꯁꯥ
ꯗꯀꯣꯀꯣꯌꯥ ꯃ ꯇꯗꯦ
ꯑꯣ ꯑꯗꯨ ꯒꯥꯔꯤ ꯑꯣ ꯅ ꯒꯥꯔꯤ ꯊꯧꯕꯒꯤ ꯍꯥꯏꯗꯤ ꯁꯨꯝ ꯂꯩꯗꯅ ꯇ꯭ꯔꯥꯐꯤꯛ ꯀꯨꯝꯕ
ꯑꯥ
ꯑꯗꯨꯒꯤ ꯌꯨꯝꯗ ꯀꯅꯥ ꯀꯅꯥ ꯂꯩꯔꯤꯉꯦ
ꯃꯃꯥ ꯕꯕꯥ ꯃꯈꯣꯏ ꯂꯣꯏꯅꯃꯛ ꯂꯩ ꯌꯨꯝꯗ ꯍꯧꯖꯤꯛꯀꯥꯟꯗꯤ
ꯑ ꯂ ꯄꯨꯟꯅ ꯂꯩꯕꯣ
ꯍꯣꯏ ꯖꯣꯏꯟ ꯐꯦꯃꯤꯂꯤ ꯑꯣꯏꯕꯤꯌꯦ ꯑꯩꯈꯣꯏ ꯑꯗꯨꯝꯗꯤ ꯌꯥꯅꯤꯕ
ꯑꯣ ꯌꯥ
ꯍꯣꯏ ꯍꯣꯏ
ꯑ ꯂꯥꯏꯔꯤꯛꯁꯦ ꯀꯩ ꯂꯧꯔ ꯇꯝꯃꯤꯅꯣ ꯀꯃꯔꯁꯤꯌꯥ ꯆꯁ
ꯁꯥꯏꯁ ꯇꯃꯦ
ꯁ ꯑ ꯁꯥꯏꯟꯁ ꯂꯧꯁꯨ ꯌꯥꯏ ꯑꯩꯗꯤ ꯀꯣꯃꯔꯁ ꯂ ꯇꯃꯦ ꯃꯅꯦ
ꯑ ꯅꯪꯅꯦ ꯀꯣꯃꯔꯁ ꯂꯕ꯭ꯔꯥ
ꯎꯝ ꯑꯩ ꯒ꯭ꯔꯦꯖꯨꯌꯦꯁꯟ ꯑꯣꯏꯣꯏꯔꯔꯕꯅꯦ
ꯑ ꯅꯅꯤ ꯀꯗꯗ ꯂꯩꯒꯦ
ꯑꯩꯁꯨ ꯏꯝꯐꯥꯜ ꯂꯩꯕꯅꯤꯁꯦ
ꯑꯣ ꯀꯔꯤꯂ ꯀꯥꯏꯗ
ꯂꯩꯀꯥꯏ ꯍꯥꯏꯗꯤ ꯑꯩꯈꯣꯏꯒꯤ ꯀꯩꯅꯣ ꯁꯨꯝ ꯀꯣꯟꯗꯤꯌꯥ ꯀ ꯅꯣ ꯀꯥꯡꯒꯣꯛꯄꯤꯤ ꯇꯥꯕꯅꯦ ꯈꯣꯠꯇꯠꯇꯦ
ꯑꯣ ꯑꯣ ꯂꯩꯕ ꯅꯨꯡꯉꯥꯏꯅꯤꯉꯦ
ꯑꯥ ꯃꯥꯅꯦ ꯃꯥꯅꯦ ꯍꯧ ꯂꯩ ꯑꯗꯨꯝ ꯂꯩꯗꯣ ꯑꯗꯨ ꯀꯩꯅꯣ ꯑ ꯑꯗꯨ ꯀꯩꯅꯣ ꯅꯪ ꯍꯧꯖꯤꯛ ꯁꯥꯏꯟꯁ ꯇꯝꯃꯤꯁꯦ ꯍꯥꯏꯗꯤ ꯀꯃꯥꯏꯅ ꯇꯧꯒꯦ ꯁꯤ ꯕꯤ ꯑꯦꯁ ꯁꯤ ꯑꯣꯏꯕ꯭ꯔꯥ ꯅꯠꯇꯅ ꯃꯅꯤꯄꯨꯔ ꯕꯣꯠ ꯑꯣꯏꯕ꯭ꯔꯥ
ꯁꯤ ꯕꯤ ꯁꯤ ꯑꯣꯏꯌꯦ
ꯁꯤꯕꯤꯁ ꯏꯗꯤ ꯅꯣꯏꯁ ꯁꯣꯔꯤ ꯑꯗꯤ ꯅꯣꯏ ꯁꯤꯕꯤ ꯗꯤ ꯈꯔ ꯏꯔꯥꯏ ꯍꯥꯏꯗꯤ ꯏꯖꯤꯠ ꯈꯔ ꯑꯣꯏ ꯇꯥꯏ
ꯍ ꯍ ꯁꯤ ꯕꯤ ꯑꯦꯁ ꯁꯤꯒꯤꯗꯤ ꯈꯔꯤꯅꯅꯨꯡꯉꯥꯏꯕꯅꯦ
ꯑꯩꯈꯣꯏ ꯂꯩꯕ ꯃꯇꯝꯗꯗꯤ ꯌꯥꯝ ꯇꯞ ꯑꯣꯏꯔꯝꯃꯦ ꯑꯩꯈꯣꯏꯒꯤꯗꯤ
ꯑꯣ ꯍ ꯍ ꯍꯧꯖꯤ ꯇꯥꯟꯗꯤ ꯈꯔ ꯐꯥꯔꯥ ꯈꯥꯏꯕꯤꯅ ꯁꯤꯕꯤꯁꯤꯁꯨ
ꯃꯥꯅꯦ ꯃꯥꯅꯦ ꯑꯗꯨ ꯁꯨꯝ ꯂꯔꯤꯛ ꯂꯔꯤꯛ ꯇꯝꯕꯔꯅ ꯊꯕꯛꯁꯨ ꯇꯧꯕ꯭ꯔꯥꯇꯩꯩ ꯊꯕꯛꯁꯨ ꯇꯧꯕ꯭ꯔꯥ
ꯑꯗꯨꯝ ꯃꯔꯩ ꯇꯝꯕ ꯈꯇꯅꯤ
ꯎꯝ ꯑꯗꯨꯠꯇꯩ ꯍꯧꯖꯤꯛꯀꯥꯟꯗꯤ ꯅꯨꯄꯤꯁꯤꯡꯗꯗꯤ ꯊꯕꯛꯁꯨ ꯊꯕꯛꯁꯨ ꯇꯧꯋꯦ ꯑꯗꯨꯒ ꯂꯥꯏꯔꯤꯛꯁꯨ ꯄꯥꯏꯗꯅ
ꯍꯣꯏ ꯑꯩꯈꯣꯏꯅꯤ ꯇꯥꯥꯟꯃꯤꯅ ꯎꯄꯥꯏ ꯂꯩꯇ
ꯇꯃꯤ ꯌꯥꯗ ꯊꯕꯛꯁꯨ ꯇꯧꯔꯨꯔꯒ ꯄꯥꯔꯠ ꯇꯥꯏꯝ ꯖꯣꯕ ꯇꯧꯔꯨꯔꯒꯁꯨ ꯇꯧꯕ ꯌꯥꯏ ꯑꯛ ꯄꯥꯕꯁꯨ ꯌꯥꯏ
ꯍꯣꯏ ꯑꯗꯨꯃꯥꯏꯅ ꯇꯧꯔꯒꯦ
ꯑꯩꯈꯣꯏ ꯃꯇꯝꯗꯗꯤ ꯂꯥꯏꯔꯤꯛꯁꯨ ꯄꯥꯔꯝꯃꯦ ꯑꯗꯨꯒ ꯊꯕꯛꯁꯨ ꯇꯧꯔꯝꯃꯦ
ꯑꯥ
ꯄ ꯁꯨ ꯀꯅꯥ ꯐꯣꯟꯅꯔꯤꯌꯦꯦ
ꯍꯣꯏ ꯃꯗꯨꯅ ꯐꯔꯤ ꯅ ꯑꯩ ꯊꯕꯛ ꯌꯥꯝ ꯇꯧꯔꯃꯤꯅ
ꯃꯥꯥꯏ ꯃꯥꯥꯏ ꯊꯕꯛꯇꯤ ꯑꯉꯥꯡꯗꯨ ꯍꯧꯖꯤꯛ ꯇꯧꯕ ꯂꯥꯛꯑꯦ ꯊꯕꯛꯁꯦ ꯅꯨꯄꯥ ꯑꯣꯏ ꯅꯨꯄꯥ ꯅꯨꯄꯥ ꯍꯣꯏꯁꯨ ꯂꯣꯏ ꯍꯩꯔꯕꯅꯤꯅ ꯍꯥꯏꯗꯤ ꯊꯕꯛ ꯇꯧꯕ ꯆꯥꯛ ꯊꯣꯡꯕ ꯂꯣꯏ ꯅꯨꯄꯤꯒꯤ ꯊꯕꯛꯁꯨ ꯂꯣꯏ ꯅꯨꯄꯥꯅ ꯇꯧꯕ ꯈꯣꯠꯕ ꯂꯣꯏ ꯇꯧꯋꯦ
ꯍꯣꯏꯣꯏ
ꯑ ꯑꯗꯨ ꯀꯩꯅꯣ ꯅꯨꯄꯥꯗꯤ ꯀꯣꯏꯕ꯭ꯔꯥ
ꯑꯁ
ꯍꯥꯏꯗꯤ ꯅꯨꯄꯥꯗꯤ ꯀꯣꯏꯕ꯭ꯔꯥ ꯅꯠꯇꯅ ꯁꯨꯝ ꯍꯥꯏꯗꯤ ꯀꯩꯅꯣ ꯑꯣꯏꯕ ꯁꯤꯡꯒꯜ
ꯀꯣꯏꯅꯤ ꯀꯣꯏꯅꯤ
ꯑꯣ ꯑꯩꯗꯤ ꯀꯣꯏꯔꯦ
ꯑꯥ ꯀꯔꯤ ꯅꯨꯄꯤ ꯀꯣꯏꯒꯦ
ꯀ ꯏꯅ ꯅꯣꯛꯄꯤꯁꯨ ꯔꯣ ꯃꯅꯦꯗ
ꯐꯥꯏꯠꯅ ꯇ ꯑꯣꯏꯗꯤ
ꯃꯥꯦ ꯃꯥꯦ ꯑꯗꯨ ꯀꯩꯅꯣꯝꯇ ꯍꯪꯈꯤꯒ ꯀꯩꯅꯣ ꯑꯥ
ꯑ
ꯍꯜꯂꯣ
ꯑ ꯇꯥꯏꯌꯦ
ꯍꯣꯂꯣ
ꯇꯥ ꯇꯕ꯭ꯔꯣ
ꯑꯣ ꯇꯥꯏꯦ ꯇꯥꯏ ꯍꯥꯏꯗꯤ ꯏꯟꯌꯥ ꯈꯔ ꯅꯨꯡꯉꯥꯏꯇꯦ ꯃꯥꯂꯦꯗ
ꯑ ꯑꯃꯗꯒꯤꯔꯅꯤ ꯍꯥꯏ ꯅꯪꯒꯤ ꯊꯧꯕꯒꯤ ꯑꯣꯏꯔꯅꯤꯌꯦ
ꯍꯥꯥ
ꯅꯪꯗꯩ ꯊꯧꯕꯒꯤ ꯑꯣꯏꯔꯝꯅꯤ ꯍꯥꯏꯕ
ꯑꯩ ꯒꯥꯔꯤ ꯊꯧꯕꯒꯤ ꯑꯣꯔꯝꯃꯤꯗ ꯅꯦꯠꯋꯛ ꯑꯩꯗꯤ ꯐꯨꯜ ꯀꯥꯔꯒ ꯂꯩ ꯂꯩꯔꯤ꯫ ꯑꯗꯨ ꯀꯩꯅꯣ꯫ ꯀꯩ ꯀꯩ ꯇꯧꯔꯤꯅꯣ꯫
ꯍꯥꯥ꯫ ꯀꯝꯇ ꯇꯧꯗꯦ ꯍꯧꯖꯤꯛꯇꯤ ꯆꯥꯛ꯫ ꯆꯥꯕ ꯂꯣꯏꯔꯒ ꯑꯗꯨꯝ ꯂꯩꯕꯒꯤ ꯋꯥꯅꯦ꯫
ꯑ ꯄꯣꯊꯥꯔꯤꯔꯣ ꯍꯧꯖꯤꯛ꯫
ꯍꯣꯏ ꯍꯧꯖꯤꯛꯗꯤ ꯑꯗꯨꯝ ꯄꯊꯔꯒ ꯂꯩꯑꯦ꯫
ꯎꯝ ꯐꯩ ꯐꯩ ꯑꯩꯗꯨꯗꯤ ꯒꯥꯔꯤ ꯊꯧꯔ ꯆꯠꯂꯅꯤ ꯑꯗꯨꯒ ꯌꯨꯝ ꯌꯧꯔꯒ ꯑꯃꯨꯛꯀ ꯍꯨꯏꯁꯨ ꯃꯄꯥꯟ ꯊꯣꯛꯍꯜꯂꯅꯤ ꯋꯥꯛꯀꯤꯡ ꯆꯠꯂꯅꯤ꯫ ꯌꯥꯝ ꯋꯥꯔꯦ ꯌꯥꯝ ꯋꯥꯝꯅꯦꯗ ꯑ ꯑꯈꯣꯏꯒꯤ ꯆꯥꯛ ꯆꯥꯕ꯫
ꯌꯥꯝ ꯋꯥꯔꯝꯅꯤ ꯅꯣꯏꯁꯨ꯫
ꯍꯥꯏꯕ ꯑꯩ ꯑꯃꯨꯇ ꯒꯥꯔꯤ ꯊꯧꯔꯒ ꯍꯣꯔꯦꯟ ꯇꯧꯔꯛꯀꯦ ꯑꯗꯨꯗꯤ꯫
ꯍꯣꯍꯣꯏꯗꯨꯗꯤ ꯍꯥꯟꯅ꯫